ꯑ
ꯀꯩꯗꯧꯔꯝꯃꯤꯅꯣ
ꯁꯨꯝ ꯂꯩꯔꯝꯃꯦ
ꯏꯁꯥꯅꯨꯡ ꯅꯁꯥ ꯅꯨꯡꯉꯥꯏꯇꯕꯔꯥ ꯅꯪ
ꯎꯝ ꯍꯝ ꯀꯩꯝ ꯇꯧꯗꯦ
ꯎꯝ ꯅꯨꯡꯉꯥꯏꯇꯕ ꯃꯥꯜꯂꯤꯗ
ꯇꯧꯗꯦ
ꯆꯥꯛ ꯆꯥꯔꯕꯥ
ꯆꯥꯔꯦ
ꯀꯩ ꯏꯪꯖꯥꯡ ꯆꯔꯕ
ꯎꯝ ꯃꯌꯥꯟ ꯃꯌꯥꯟ ꯉꯧꯁꯜꯂꯦ ꯁꯥꯛ ꯀꯤ ꯇꯥꯏꯞꯇ
ꯀꯔꯦ
ꯍꯋꯥꯏ ꯑꯁꯥꯡꯕꯤꯒ ꯑꯥꯂꯨꯒ ꯊꯨꯝꯖꯥꯛꯄꯤꯒ ꯇꯧꯔꯒ ꯁꯥꯛꯀꯤ ꯇꯥꯏꯞ ꯇꯧꯔꯦꯕ
ꯎꯝ ꯈꯧꯅꯥꯎ ꯌꯥꯗꯕ ꯅꯪꯅ ꯊꯨꯝꯌꯥꯛꯄꯤ ꯆꯥꯔꯤꯕ
ꯍꯝ ꯑꯩ ꯆꯥꯗꯦꯗ ꯑꯩ ꯆꯝꯐꯨꯠ ꯆꯥꯏ
ꯀꯅꯥꯅ ꯊꯣꯡ ꯅꯪꯅ ꯊꯣꯡꯉꯤꯕ
ꯎꯝ ꯑꯩꯅꯗꯣ
ꯑꯣ ꯅꯪꯅ ꯆꯥꯗ꯭ꯔꯕ
ꯎꯝ
ꯅꯪ ꯀꯩ ꯌꯦꯟꯖꯥꯡ ꯆꯥꯔꯒꯦ꯫
ꯑꯩꯗꯣ ꯑꯩꯈꯣꯏꯃꯌꯥ ꯍꯋꯥꯏ ꯔꯁꯃꯥꯗꯣ ꯈꯪꯏꯗꯅ꯫
ꯎꯟ꯫
ꯑꯗꯨꯒꯥ ꯕꯣꯔꯤꯒꯥ ꯑꯂꯨꯒꯥ ꯇꯧꯔ ꯆꯥꯔꯦ꯫ ꯊꯣꯡꯕ꯫ ꯌꯦꯟ ꯃꯇꯝ ꯑꯍꯨꯝ ꯈꯛꯇꯗꯤ ꯌꯥꯎꯏ ꯫
ꯎꯝ꯫
ꯏꯁꯁꯥ ꯅꯨꯡꯉꯥꯏꯇꯕ ꯃꯥꯜꯂꯤꯗꯅꯪ꯫
ꯎꯝ ꯀꯦꯝ ꯇꯧꯗꯦ
ꯉꯔꯥꯡ ꯅꯪ ꯄꯨꯡ ꯀꯌꯥꯗ ꯄꯟ ꯀꯛꯄ
ꯍꯩꯗꯤ ꯀꯛꯇꯦꯗꯥ ꯅꯪ ꯀꯛꯆꯔꯥ
ꯑꯩ ꯅꯪꯉꯣꯟꯗꯥ ꯉꯔꯥꯛ ꯑ ꯐꯣꯟ ꯄꯥꯏꯔ ꯂꯩꯌꯨ ꯈꯣꯠꯂꯨ ꯍꯥꯏꯔꯝꯗꯕ꯭ꯔꯕ
ꯍꯥꯏꯗꯦ ꯀꯩꯅꯣ ꯅꯪꯅ ꯊꯝꯖꯈꯤꯕꯅꯤ ꯀꯩꯅꯣ ꯑꯗꯨ ꯑꯩꯅꯔꯣ ꯑꯗꯨ ꯐꯣꯟꯗꯣ ꯑꯃꯨꯛ ꯍꯜꯂ ꯇꯧꯔꯦ ꯅꯪ ꯑꯃꯨꯛ ꯐꯣꯟꯗꯣ ꯄꯥꯏꯌꯣ ꯑꯗꯨꯅ ꯗꯨꯝ ꯍꯥꯏꯔꯦ ꯑꯩꯖꯨ ꯑꯗꯨꯝ ꯄꯥꯏꯔꯦ ꯑꯗꯨ ꯅꯪ ꯑꯗꯨꯝ ꯀꯛꯂꯩꯔꯝꯃꯤ
ꯑ ꯇꯨꯝꯗꯤ ꯇꯨꯝ ꯂꯩꯔꯝꯕꯥ
ꯑꯩꯖꯨ ꯅꯥꯍꯥꯛꯇꯪ ꯇꯨꯝꯃꯒ ꯃꯤꯀꯞ ꯊꯣꯛꯂꯛꯑꯦ ꯑꯩ ꯉꯍꯥꯛ ꯉꯍꯥꯛ ꯇꯨꯝꯃ ꯇꯨꯝꯃꯒ ꯃꯤꯀꯞ ꯊꯣꯛꯂꯛꯑꯦꯕ ꯇꯨꯝꯕ꯭ꯔꯁꯨ ꯐꯖꯅ ꯇꯨꯝꯗꯕꯤ ꯑꯗꯒꯤ ꯇꯨꯝꯗꯕ꯭ꯔꯁꯨ ꯅꯠꯇꯕꯤ ꯑꯗꯨ꯫ ꯇꯝꯗꯔꯣꯅꯤ ꯉꯩꯍꯛ ꯂꯩꯔꯥ ꯅꯤꯀꯞ ꯊꯣꯛꯂꯛ ꯑꯅꯤ꯫ ꯑꯃꯨꯛ ꯇꯨꯝꯊꯔꯥ ꯃꯤꯠꯀꯞ ꯊꯣꯔꯛꯅꯤ ꯑꯗꯨꯅ ꯑꯗꯨꯝ ꯇꯧꯔꯥ ꯂꯩꯔꯦ꯫
ꯑꯗꯣ ꯐꯣꯟ ꯇꯧꯔꯛꯄ ꯒꯤꯗꯣ꯫
ꯎꯝ꯫
ꯐꯠꯇꯔ ꯑꯗꯨ ꯃꯥꯔꯦ
ꯈꯤꯇꯥꯪ ꯐꯥ
ꯅꯪ ꯅꯣꯢ ꯐꯟ ꯇꯔꯥꯗꯤ꯫
ꯅꯪ ꯐꯣꯟ ꯇꯧꯔꯛꯑꯗꯤ ꯍꯥꯏꯕ ꯀꯩꯗꯧꯒꯦꯕ꯫ ꯅꯪꯁꯨ ꯃꯤꯀꯞ ꯊꯣꯛꯑꯗꯤ ꯐꯣꯟ ꯇꯧꯔꯛꯄꯗꯣ ꯍꯥꯏꯗꯕꯤꯗ ꯑꯗꯨꯝ꯫ ꯅꯪ ꯊꯣꯛꯄ ꯇꯧꯔ ꯂꯩꯕꯅꯤꯅꯦ꯫
ꯑꯗꯥ ꯅꯪ ꯐꯔꯛ ꯇꯥꯔꯝꯗ꯭ꯔꯥꯅ ꯇꯧꯕꯅꯦ꯫
ꯎꯝ ꯅꯪꯅꯥ ꯍꯦꯛ ꯇꯧꯔꯒꯅꯥ ꯐꯥꯔꯛ ꯇꯥꯔꯝꯒꯗ꯭ꯔꯥ ꯅ ꯇꯧꯗꯕꯅꯤ ꯍꯦꯛ ꯍꯥꯏꯖꯤꯟꯕ꯫
ꯑꯩꯅ ꯉꯥꯏꯍꯥꯛꯇꯪ ꯐꯣꯟ ꯄꯥꯏꯔ ꯇꯨꯝꯃꯤꯗꯨ ꯐꯥꯎꯗ ꯐꯣꯟ ꯊꯝꯈꯤꯕꯅ꯫ ꯊ꯭ꯔꯣ꯫
ꯑꯁ ꯃꯥꯅ ꯑꯆꯨꯝꯕ ꯑꯃꯨꯛ ꯁꯥꯔꯒ ꯉꯥꯡꯉꯛꯑꯦ ꯊꯧꯔꯤꯁꯦ꯫
ꯑ ꯑꯀꯣꯟꯕꯒꯤ ꯐꯣꯟ꯫ ꯄꯥꯏꯔꯗꯨꯁꯨ ꯑꯩꯅ ꯑꯃꯨꯛ ꯍꯜꯂꯒ ꯇꯨꯝꯕ ꯌꯥꯗꯦꯅ ꯉꯥꯏꯍꯥꯛꯇꯪ ꯄꯥꯏꯉꯣꯅ꯫ ꯍꯥꯏꯕꯒꯤ ꯃꯤ꯫ ꯇꯧꯕꯩ ꯋꯥ ꯅꯪ ꯑꯍꯥꯟꯕꯩꯗꯨꯁꯨ ꯅꯪ ꯑꯗꯨꯝ ꯊꯝꯃꯒꯦꯅ ꯊꯝꯈꯤꯕ ꯅꯠꯇ꯭ꯔꯣ꯫
ꯄꯨꯡ ꯀꯌꯥ ꯑꯗꯥꯏꯗ ꯑꯍꯥꯟꯕꯩ ꯇꯧꯕ꯫
ꯄꯨꯡ ꯕꯥꯔꯣ ꯕꯥꯔꯣ ꯇꯥꯔꯝꯗꯥꯏ ꯑꯣꯢꯔꯝꯅꯤ꯫
ꯎꯝ꯫
ꯑꯩ ꯈꯟꯗꯤ ꯈꯟꯂꯦꯕꯥ ꯅꯪ ꯏꯁꯧ ꯂꯥꯡꯉꯛꯅꯤꯁꯦ꯫ ꯌꯥꯝ ꯏꯪ ꯇꯞꯅ ꯉꯁꯤꯗꯤ ꯋꯥ ꯉꯥꯡꯉꯩ ꯄꯨꯛꯅꯤꯡꯕꯨ ꯅꯨꯡꯁꯤ꯫ ꯍꯥꯢꯌꯨꯅꯦ ꯏꯁꯣꯔ ꯂꯥꯡꯕꯅ ꯀꯔꯤꯝ ꯀꯥꯟꯅꯕ ꯅꯠꯇꯦꯅ ꯑꯃꯨꯛ ꯍꯟꯖꯤꯜꯂꯣꯅꯦ꯫ ꯑꯥ
ꯏꯁꯧ ꯂꯥꯡꯕꯁꯦ ꯋꯥ ꯀꯟꯅ ꯉꯥꯡꯉꯁꯨ ꯇꯝꯅ ꯉꯥꯡꯉꯁꯨ꯫ ꯀꯩꯁꯨ ꯕꯦꯂꯨ ꯂꯩꯇ꯭ꯔꯝꯅꯤꯅ꯫
ꯁꯨꯝ ꯏꯁꯥ ꯏꯇꯟꯅ ꯁꯨꯝ ꯇꯜꯂꯛꯄ ꯑꯃ ꯐꯥꯎꯔꯛꯑꯦ
ꯁꯧꯂꯥꯡꯉꯤꯅ ꯇꯥꯗ꯭ꯔꯣ
ꯇ
ꯅꯁꯥ ꯅꯨꯡꯉꯥꯏꯇꯕ꯭ꯔꯥ ꯅꯪ ꯑꯆꯥꯄꯣꯠ ꯆꯥꯔꯤꯗꯤ꯫
ꯎꯝ ꯀꯩꯁꯨꯝ ꯇꯧꯗꯦꯅ ꯑꯩꯅ ꯆꯝꯐꯨꯠ ꯆꯥꯕꯩ ꯆꯥꯕꯅꯦ꯫
ꯐꯤꯒꯔ ꯁꯦꯝꯃꯤꯔꯕ꯫
ꯎꯝ ꯅꯠꯇꯦꯗ꯫
ꯐꯖꯔ꯫ ꯎ ꯍ ꯅꯪꯒꯤꯗꯤ ꯐꯤꯒꯔ ꯁꯦꯝꯕ ꯃꯥꯜꯂꯤꯗ꯫
ꯅꯠꯇꯦ꯫
ꯃꯤꯅꯒ ꯊꯤꯒ ꯍꯥꯏꯔꯕꯕ ꯅꯪ ꯐꯤꯒꯔ ꯆꯔꯥ
ꯍꯥꯏꯗꯤꯗ ꯑꯩ ꯀꯩꯅꯣ ꯇꯧꯗꯦꯅ ꯁꯨꯝ ꯆꯥꯅꯤꯡꯗꯦꯅ ꯆꯥꯗꯝꯅꯤ
ꯂꯥꯑꯝꯃꯦ ꯆꯠꯈ꯭ꯔꯦ ꯑꯃꯨꯛ
ꯀꯩ ꯍꯥꯏꯔꯝꯃꯤꯕ ꯂꯥꯛꯒ
ꯃꯥꯗꯣ ꯐꯣꯟꯗ ꯄꯥꯏꯅꯤꯡꯕ
ꯎꯝ
ꯀꯩꯅꯣ ꯇꯧꯕ ꯀꯩ ꯍꯥꯏꯇꯥꯔꯦ ꯃꯩ ꯂꯥꯛꯇꯕ ꯉꯁꯤꯖꯦ ꯉꯁꯥꯏꯌꯨꯛꯇꯒꯤ ꯅꯣꯡ ꯇꯥꯕꯒꯤ ꯑꯗꯨꯝ ꯃꯩꯗꯣ ꯐꯣꯟꯗꯣ ꯌꯥꯝ ꯌꯥꯎꯗꯕꯒꯤ
ꯎꯝ ꯃꯥꯗꯣ ꯇꯧꯕꯝ ꯈꯪꯗ ꯆꯠꯈ꯭ꯔ
ꯎꯝ ꯃꯥꯥꯗꯤ ꯁ꯭ꯀꯨꯟ ꯆꯠꯂꯤꯕꯣ ꯆꯠꯇ꯭ꯔꯕꯣ
ꯀꯅꯥꯅꯣ
ꯀꯣꯐꯤꯕꯨꯕ
ꯀꯣꯕꯤ ꯁ꯭ꯀꯨꯜ ꯆꯠꯇꯦ
ꯑꯣ ꯈ ꯇꯧꯔꯒ
ꯈꯪꯗꯦ
ꯃꯥꯖꯨ ꯇꯣꯏꯅ ꯂꯥꯛꯇ ꯃꯥꯂꯦꯅꯦ
ꯑꯩꯈꯣꯏ ꯄꯨꯟꯕ ꯇꯥꯏꯃꯤꯡꯁꯦ ꯀꯩꯅꯣ ꯇꯧꯗꯦ ꯂꯥꯛꯄꯨꯗꯤ ꯂꯥꯛꯄꯅꯤꯗ ꯑꯗ ꯃꯥꯅ ꯑꯩꯅ ꯂꯥꯡꯒꯅꯨ ꯍꯥꯏꯕꯒꯤꯀꯣ ꯃꯥꯅ ꯇꯨꯃꯤꯝ ꯂꯩꯕꯀꯣ
ꯎꯝ
ꯑꯗꯒꯤ ꯎꯝ ꯄꯨꯟꯕꯁꯦ ꯑꯌꯥꯝꯕꯅ ꯅꯨꯃꯤꯗꯥꯡ ꯋꯥꯏꯔꯝꯗ ꯑꯌꯥꯝꯕꯅ ꯄꯨꯜꯂꯦꯗ ꯍꯟꯗꯛꯇꯤ
ꯎꯝ ꯖꯨꯝꯕꯥ ꯆꯣꯡꯗ꯭ꯔꯣ
ꯍꯝ
ꯅꯪꯗꯤ ꯖꯨꯝꯕꯥ ꯆꯣꯡꯗ꯭ꯔꯕꯣ
ꯆꯣꯡ ꯑꯦ
ꯅꯥꯕꯗꯤ ꯐꯔꯕꯣ
ꯎꯝ
ꯄꯨꯛ ꯅꯥꯕꯗꯤ ꯐꯔꯕꯣ
ꯈꯔ
ꯎꯝ
ꯄꯨꯛꯁꯦ ꯃꯌꯦꯡ ꯇꯥꯍꯟꯒꯦ ꯍꯥꯏꯔꯗꯤ ꯆꯥꯛꯁꯦ ꯆꯥꯕꯗ ꯀꯛꯊꯔ ꯀꯛꯊꯔ ꯆꯥꯒꯗꯝꯅꯤꯌꯦ
ꯎꯝ ꯑꯗꯣ ꯑꯁ ꯃꯤꯅꯀꯣ ꯆꯥꯛꯁꯦ ꯀꯛꯊꯔ ꯀꯛꯊꯔ ꯆꯥꯒꯗꯝꯅꯦꯅ ꯍꯥꯏꯗ꯭ꯔꯥ
ꯎꯝ
ꯑꯗꯨꯒꯅꯦ ꯆꯈꯥꯎ ꯁꯣꯛꯄ ꯃꯤꯗꯗꯤꯅꯦ ꯆꯥꯛꯈꯥꯎ ꯂꯤꯕꯔ ꯕ ꯃꯤꯗꯗꯤ ꯑꯃꯨꯛ ꯆꯥꯛꯁꯤ ꯑꯃꯨꯛ ꯀꯩ ꯍꯥꯏꯇꯥꯔꯦ ꯃꯌꯥꯝ ꯆꯟꯕ ꯆꯥꯁꯟꯗꯕꯤꯗꯀꯣ ꯍꯥꯏꯗꯤ ꯎꯝ ꯃꯌꯥꯝ ꯆꯥꯅꯩꯕ ꯆꯥꯡꯁꯤꯗ ꯆꯥꯛꯁꯦ ꯃꯤꯅ ꯄꯨꯈꯝ ꯑꯃ ꯆꯥꯖꯔꯁꯨ ꯈꯣꯏꯅ ꯆꯥꯛꯈꯣꯝ ꯑꯅꯤ ꯍꯨꯝ ꯍꯨꯞꯄꯒꯨꯝ ꯊꯣꯛꯑꯦꯗꯅ
ꯍꯝ
ꯑꯗꯨꯒ ꯃꯨꯛ ꯈꯤꯇꯪ ꯑꯃꯨꯛ ꯀꯩꯅꯣ ꯇꯧꯔꯛꯄꯒꯤ ꯇꯥꯏꯃꯤꯡꯗꯣ ꯑꯗꯨꯗꯨꯅ ꯑꯗꯨꯗ ꯑꯃꯨꯛ ꯀꯩꯅꯣ ꯇꯧꯗꯗꯤ ꯌꯥꯔꯣꯏꯕ ꯈꯤꯇꯪ ꯈꯤꯇꯪ ꯃꯤꯌꯥꯝ ꯃꯤꯌꯥꯝꯗ ꯑꯗꯨꯗꯀꯣ ꯈꯤꯇꯪ ꯈꯤꯇꯪ ꯆꯥꯗ꯭ꯔꯦ ꯑꯗꯨꯨꯝ ꯊꯤꯜꯂꯒ ꯂꯩꯌꯦ ꯑꯗ
ꯈꯪꯗꯦꯅꯦ ꯑꯩꯁꯨ ꯆꯥꯛꯁꯦ ꯆꯥꯕꯁ ꯀꯛꯀꯦ ꯇꯧꯔꯒ ꯁꯨꯉꯝ ꯉꯝꯗ ꯂꯩ ꯏꯁꯥꯖꯦ ꯃꯌꯦꯡ ꯇꯥꯕꯗꯤ ꯇꯥꯔꯅꯤ ꯍꯌꯦꯡꯗꯒꯤ ꯑꯗꯨꯝ ꯑꯆꯝꯕ ꯀꯩꯀꯥ ꯑꯗꯨꯝ ꯆꯥꯔꯅꯦꯕ
ꯇꯝ ꯑꯩꯗꯣ ꯆꯥꯛꯇꯣ ꯆꯝꯐꯨꯠꯀ ꯀꯩꯀ ꯆꯥꯒꯦꯅ ꯇꯧꯔꯝꯃꯤ ꯁꯤꯡꯖꯨꯗꯣ ꯑꯗꯨꯝ ꯆꯥꯔꯒ ꯂꯩꯕꯅꯗꯤ ꯑꯃꯔꯣꯝꯗ ꯏꯁꯥꯗꯤ ꯐꯗꯣꯏꯅꯤ ꯆꯝꯐꯨꯗ ꯍꯥꯏꯁꯦ ꯍꯧꯖꯤꯛꯇꯤ ꯊꯕꯤ ꯑꯣꯏꯒꯦꯔꯥ ꯈꯣꯡꯗ꯭ꯔꯨꯝ ꯑꯣꯏꯒꯦꯔꯥ ꯇꯣꯔꯕꯣꯠ ꯑꯣꯏꯒꯦꯔꯥ ꯑꯗꯨꯝ ꯆꯝꯐꯨꯠ ꯆꯥꯕꯅ ꯐꯩꯌꯦꯕ ꯍꯥꯏꯗꯤ ꯑꯆꯝꯕ ꯆꯝꯐꯨꯠꯇꯗꯤ ꯑꯗꯣ ꯆꯤꯅꯤ ꯊꯥꯛꯑꯗꯤ ꯀꯩꯝ ꯀꯥꯟꯅꯗ꯭ꯔꯦ ꯆꯤꯅꯤ ꯊꯥꯛꯇꯕꯤꯗ ꯑꯗꯨꯝ ꯆꯥꯔꯒ ꯌꯥꯝ ꯊꯤꯅ ꯐꯩꯌꯦꯕ ꯆꯤꯅꯤ ꯊꯥꯛꯄ ꯆꯝꯐꯨꯠꯁꯤꯗꯤ ꯀꯩꯁꯨ ꯍꯥꯏꯗꯤ ꯁꯨꯒꯔ ꯀꯩꯀꯥ ꯂꯩꯕ ꯃꯤꯗꯗꯤ ꯌꯥꯝꯅ ꯐꯠꯇꯦ ꯍꯥꯏ ꯑꯗꯣ ꯑꯩꯈꯣꯏꯗꯤ ꯏꯁꯥꯗꯣ ꯁꯨꯒꯔ ꯀꯩꯀꯥꯗꯤ ꯂꯩꯇꯦꯕ ꯏꯁꯥꯗꯣ ꯁꯨꯝ ꯅꯣꯏꯕꯤ ꯆꯥꯔ ꯇꯨꯝꯃ ꯆꯥꯔ ꯇꯨꯝꯃꯒ ꯇꯧꯕꯒꯤ ꯏꯁꯥꯗꯣ ꯑꯗꯨꯝ ꯃꯌꯥꯝ ꯆꯥꯎꯈꯠꯄꯩ ꯋꯥꯅꯦꯕ ꯑꯗꯨꯝ ꯆꯥꯛ ꯈꯔ ꯀꯛꯊꯔꯒ ꯑꯗꯨꯝ ꯑꯆꯝꯕ ꯆꯥꯕꯅꯗꯤ ꯌꯥꯝ ꯊꯤꯅ ꯆꯥꯕ ꯌꯥꯝ ꯊꯤ ꯅꯨꯡꯉꯥꯏꯅꯤ ꯁꯥ ꯅꯨꯡꯉꯥꯏꯔꯗꯤ ꯋꯥꯈꯜꯗꯤ ꯅꯨꯡꯉꯥꯏꯔꯦ ꯏꯁꯥꯕꯨ ꯀꯜꯂꯗꯤ ꯑꯗꯨꯝ ꯌꯥꯝ ꯊꯤ ꯅꯨꯡꯉꯥꯏꯔꯗ꯭ꯔꯥ ꯍꯣ ꯍꯣ ꯇꯧꯖꯔꯣ ꯅꯪꯁꯨ ꯑꯗꯨꯝ ꯊꯝꯖꯔꯣ ꯑꯩꯁꯨ ꯊꯝꯃꯒꯦ